ꯍꯜꯂꯣ ꯇꯥꯏ ꯇꯥꯏ
ꯑꯥꯎ ꯐꯔꯦ ꯐꯔꯦ
ꯀ꯭ꯔꯤ ꯇꯧꯔꯤꯅꯣ
ꯈꯪꯗꯦꯗ
ꯈꯪꯗꯦ ꯍꯦ ꯅꯪꯅ ꯈꯪꯉ ꯑꯩꯅ ꯈꯪꯒꯗꯕ꯭ꯔꯣ ꯋꯥꯔꯤ ꯑꯣ ꯌꯨꯝꯗꯔꯣ ꯑꯩꯁꯨ ꯑꯗꯨꯝ ꯐꯝꯂ ꯂꯩꯗ ꯅꯨꯡꯁꯥ ꯁꯃꯥꯟꯕꯒꯤ
ꯑꯣ
ꯑꯩ ꯅꯨꯡꯁꯥ ꯁꯥꯗ꯭ꯔꯣ
ꯁꯥꯕ꯭ꯔꯥ ꯁꯥꯗꯕ꯭ꯔꯥ ꯈꯪꯗꯦ ꯁꯥꯕꯒꯨꯝ ꯇꯧ ꯁꯥꯗꯕꯒꯨꯝ ꯇꯧ
ꯑꯣ ꯁꯥꯖꯕꯒꯨꯝ ꯇꯧꯋꯦ ꯅꯪ ꯇꯝꯄꯥꯛꯇꯔꯣ ꯆꯤꯡꯗꯔꯣ
ꯇꯝꯄꯥꯛꯇꯅꯦ ꯇꯝꯄꯥꯛꯇ
ꯇꯝꯄꯥꯛꯇꯗꯤ ꯁꯥꯔꯝ ꯒꯅꯤꯅꯦ
ꯌꯥꯝ ꯁꯥꯕ ꯑꯣꯏꯗꯦꯗ ꯌꯨꯝ ꯃꯅꯨꯡꯗ ꯂꯩꯕꯩ ꯃꯥꯂꯤ
ꯑꯧ
ꯅꯪ ꯆꯤꯡꯗꯔꯣ
ꯍꯣꯏ ꯑꯩꯈꯣꯏꯗꯤ ꯆꯤꯡꯕꯅꯦ ꯑꯁ ꯃꯅꯨꯡꯁꯥ ꯁ ꯃꯕꯒꯤ ꯊꯕꯛꯁꯦ ꯁꯨꯕ ꯌꯥꯗꯦ
ꯑꯣ ꯄꯣꯊꯥꯔꯣ ꯄꯣꯊꯥꯔꯣ ꯅꯨꯡꯁꯥ ꯁꯥꯔꯀꯥꯟꯗ
ꯇꯥꯃꯟꯗꯅ ꯋꯥꯔꯦ
ꯑꯩ ꯌꯥꯔꯦ ꯇꯣꯛꯑꯣ ꯊꯕꯛ ꯁꯨ
ꯋꯥꯔꯤ ꯍꯣꯏꯗ ꯈꯔ ꯈꯔꯗꯤ ꯄꯊꯥ ꯑꯣꯏꯗꯃꯤꯗ
ꯃꯆꯅꯦ
ꯅꯣꯏꯗꯤ ꯂꯧ ꯁꯨꯕ꯭ꯔꯣ
ꯂꯧ ꯁꯨꯕ꯭ꯔꯣ ꯏꯁꯤꯡꯒꯨꯝꯕ ꯏꯁꯤꯡ ꯂꯧꯔꯣ ꯑꯣ ꯍꯧꯖꯤꯛꯀꯥꯟꯗꯤ ꯑꯩꯈꯣꯏꯗꯤ ꯑꯩꯈꯣꯏꯁꯨ ꯑꯩꯈꯣꯏꯗꯤ ꯁꯨꯔꯦ ꯑꯗꯨꯝ ꯂꯧ ꯏꯁꯤꯡꯒꯤ ꯂꯧꯗꯨꯀꯣ
ꯑꯗꯨꯒꯒꯤ ꯑꯩꯈꯣꯏꯗꯤ ꯂꯣꯏꯈ꯭ꯔꯕꯅꯤꯅ ꯑꯗꯨꯝ ꯀꯩꯁꯔ ꯊꯕꯛꯇꯨ ꯂꯩꯇ꯭ꯔꯦ ꯏꯍ ꯅꯣꯏꯁꯨ ꯂꯩꯕ꯭ꯔꯣ
ꯀꯨꯟꯗ ꯂꯩꯒꯦꯅ
ꯑꯣ ꯑꯗꯨ ꯁꯨꯗ꯭ꯔꯣ
ꯈꯪꯗꯦꯗ ꯁꯨꯔꯝꯅꯤ ꯀꯩꯅꯣ ꯍꯥꯏ ꯈꯪꯗꯦ
ꯏꯌꯥ ꯅꯪꯅ ꯅꯪꯅ ꯈꯪꯖꯦꯗꯤꯦ ꯀꯅ ꯍꯅ ꯈꯪ
ꯑꯩꯈꯣꯏ ꯏꯁꯥꯃꯛꯀꯤ ꯑꯣꯏꯕ ꯅꯠꯇꯕ ꯏꯕꯣꯛꯈꯣꯏꯒꯤ ꯑꯣꯏꯕ ꯑꯗꯨꯒꯤ
ꯑꯣ ꯑꯣ ꯑ ꯁꯄ ꯐꯥꯏꯅꯦꯜꯁꯗꯦ ꯁꯤꯒ ꯁꯨꯔꯒꯁ ꯀꯗ ꯁ ꯃꯅꯦ ꯑꯁꯤ ꯂꯣꯀꯦꯜꯒꯤ ꯆꯥ ꯆꯥꯔꯒ ꯁꯨꯄꯔ ꯐꯥꯏꯟ ꯆꯥꯕꯁꯦ ꯑꯁ ꯀꯩ ꯍꯥꯏꯁꯤꯔꯥ
ꯋꯥꯔꯝꯅꯤꯀꯣ ꯁꯥꯏꯕꯗ ꯋꯥꯔꯝꯅꯤ
ꯎꯝ ꯅꯒ꯭ꯔꯤ ꯏ ꯀ꯭ꯔꯤ ꯇꯝꯒ
ꯂꯥꯏ ꯇꯝꯃꯤ ꯀꯩꯅ
ꯤ ꯊꯤꯛ ꯊꯤ ꯊꯤ
ꯂꯥꯏꯔꯤꯛꯅ ꯑꯣꯠꯄꯤꯔꯦ
ꯑꯣꯖꯥ ꯇꯧꯕ ꯅꯠꯇꯦꯀꯣ
ꯑꯣꯖꯥ ꯇꯧꯗꯦ ꯑꯩ ꯑꯉꯥꯡꯅꯦ
ꯍꯥꯏꯅꯦ
ꯑꯦ ꯀꯟ ꯆꯣꯗ꯭ꯔꯤ
ꯏ ꯑ ꯑꯣꯊꯤꯗꯤ ꯑꯩ ꯑꯩꯁꯨ ꯁꯨꯗ꯭ꯔꯤꯗ ꯑꯗꯨꯑꯣꯏꯗꯤ
ꯑꯣ ꯑꯗꯨꯗꯤ ꯑꯉꯥꯡꯅꯤꯅꯦ ꯚꯥꯏ
ꯑ ꯑ ꯅꯪ ꯅꯪ ꯀ꯭ꯂꯥꯁ ꯆꯧꯗꯤ ꯂꯣꯏꯈꯦꯀꯣ
ꯂꯣꯏꯗ꯭ꯔꯤ ꯇꯝꯃꯤꯌꯦ
ꯇꯝꯔꯤꯦꯕ
ꯍꯣꯏ
ꯑꯣ ꯇꯝꯄꯥꯛꯇꯗꯣ
ꯎ ꯍꯣꯏ ꯇꯝ ꯄꯥꯛ
ꯎꯝ ꯎꯝ ꯎꯝ ꯑꯩꯗꯤ ꯂꯣꯏꯔꯦ
ꯆꯤꯡꯗꯗꯤ ꯐꯕ ꯂꯩꯇꯦꯕ ꯆꯤꯡꯗꯗꯤ
ꯑꯍꯣꯏ ꯍꯣꯏꯗ ꯆꯤꯡꯗꯨꯗꯤ ꯁꯥꯕ ꯂꯩꯇꯦ ꯑꯩꯁꯨ ꯇꯝꯄꯥꯛꯇ ꯇꯧꯅꯒ ꯍꯜꯂꯛꯄꯅꯦ
ꯑꯣ ꯑꯗꯨꯒ ꯂꯧ ꯁꯨꯕ
ꯊ꯭ꯔꯤ ꯊꯥꯎꯖꯟ ꯀꯔꯤ ꯇꯧꯅꯤ ꯈꯪꯗꯦꯗ ꯀꯣꯂꯦꯖ ꯇꯧꯁꯥ ꯍꯥꯏꯅ ꯈꯟꯕ
ꯇꯃꯨꯅ
ꯑꯗꯣ ꯄꯩꯁꯥꯅꯅꯨꯡ ꯋꯥꯔꯤ ꯑꯃ ꯄꯩꯁꯥꯅ ꯇꯝꯒꯅꯨ ꯍꯥꯏꯔꯗꯤ ꯄꯥꯏꯂꯤꯗꯅ
ꯆꯨꯝꯃꯦꯗꯨꯕꯨꯗꯤ
ꯈꯪꯗꯦ ꯇꯝꯗꯤ ꯇꯝꯒꯅꯤꯗ ꯇꯝꯗ꯭ꯔꯗꯤ ꯆꯍꯤ ꯃꯥꯡꯒꯅꯤꯕ
ꯑꯗꯨꯅꯦ
ꯑ
ꯆꯥꯛꯇꯤ ꯇꯥꯔꯕ ꯅꯪ
ꯍꯣꯏ
ꯀꯩꯒꯤꯅꯣ ꯅꯪ ꯄꯪꯅꯣꯛꯇ ꯅꯣꯛꯏ ꯑꯩꯁꯦ ꯌꯥꯝ ꯅꯣꯛꯅꯤꯡꯕ꯭ꯔꯣ
ꯅꯠꯇꯦꯗ ꯏꯆꯦ ꯑꯃꯅ ꯑꯦ ꯏꯅꯦ ꯃꯥꯅ ꯑꯩꯉꯣꯟꯗ ꯋꯥ ꯍꯥꯏꯔꯛꯄ
ꯑꯣ
ꯑꯗꯨꯒꯤꯅꯤꯗ
ꯀꯔꯤ ꯍꯥꯏꯔꯝꯃꯤꯕ
ꯅꯪ ꯃꯩꯇꯩꯂꯣꯟ ꯈꯪꯗꯦ ꯍꯥꯏꯔꯒ ꯌꯥꯝ ꯐꯖꯅ ꯉꯥꯡꯉꯦ ꯍꯥꯏꯕ ꯑꯗꯨꯒꯤ ꯅꯣꯛꯄꯅꯦꯗ
ꯎꯝ ꯍꯣꯏ ꯇ ꯍꯣꯏ ꯇ ꯑꯣ ꯉꯁꯥꯏꯗꯤ ꯅꯌꯥꯏ ꯍꯒꯠꯂ ꯂꯩꯕꯗꯨꯣꯏꯗꯤꯅ
ꯎꯝ ꯀꯩꯕ
ꯀꯩꯝ ꯍꯥꯏꯗꯦ
ꯑꯌꯥ ꯅꯪꯁꯦ ꯅꯪꯁꯦ ꯀꯩ ꯍꯥꯏꯁꯤꯒꯦ ꯑꯦꯇꯤꯞꯇ ꯌꯥꯝ ꯂꯩꯕ ꯇꯥꯏꯞꯇꯨꯔꯣ
ꯑꯁꯦꯡꯕ ꯅꯨꯄꯤ ꯅꯨꯄꯤ ꯑꯇꯣꯞꯄꯗꯤ ꯑꯁ ꯑꯩ ꯀꯩꯁꯨ ꯍꯥꯏꯗꯦ
ꯌꯥꯔꯦ ꯇꯥꯍꯧꯋꯦ
ꯏꯌꯥ ꯅꯪ ꯅꯪ ꯇꯝꯄꯥꯛꯇ ꯂꯩꯕꯣ ꯅꯪꯈꯛꯇ ꯂꯩꯕꯣ ꯕꯔꯥ ꯂꯩꯕꯣ ꯔꯦꯟ ꯂꯩꯕꯣ
ꯑꯩ ꯈꯛꯇ ꯂꯩꯌꯦ ꯂꯥꯛꯀꯦꯔꯣ ꯀꯥꯏꯅ
ꯀꯤꯗ꯭ꯔꯣ
ꯐꯒꯤ ꯇꯧꯕꯅꯤꯍꯦ ꯏꯄꯥꯒ ꯂꯩꯌꯦ
ꯑꯣ ꯅꯪ ꯅꯪ ꯈꯛꯇ ꯂꯩꯥꯔꯗꯤ ꯀꯤꯗ꯭ꯔꯣ ꯍꯥꯏꯕꯅꯤꯗ
ꯀꯤꯗꯦꯅ ꯀꯔꯤ ꯀꯤꯅꯤꯉꯥꯏ ꯂꯩ
ꯁꯤꯌꯥ ꯅꯨꯄꯤ ꯑꯃꯈꯛꯇ ꯂꯩꯕꯁꯦ ꯏꯁ ꯌꯥꯝ ꯔꯤꯛꯁ
ꯌꯨꯝ ꯌꯨꯝ ꯃꯊꯛꯇꯁꯨ ꯃꯤ ꯂꯩꯑꯦ ꯃꯅꯥꯛꯇꯁꯨ ꯃꯤ ꯂꯩꯑꯦ ꯌꯨꯝꯒꯤ ꯌꯨꯝ ꯉꯥꯛꯇ
ꯑꯣ ꯑꯣ ꯑꯗꯨꯗꯤ ꯐꯥꯔꯦꯅꯦ
ꯎꯝ ꯏꯄꯥꯗꯤ ꯃꯥ ꯊꯕꯛ ꯑꯗꯨꯝ ꯆꯠꯂꯦꯕ ꯑꯗꯨꯒꯤ ꯊꯤꯟꯗꯤ ꯑꯩ ꯊꯟꯅ ꯑꯗꯨꯝ ꯂꯩꯑꯦꯕ ꯃꯥꯗꯤ ꯍꯣꯔꯦꯟ ꯀꯣꯟꯅ ꯂꯥꯛꯀꯅꯤ ꯑꯣꯖꯥꯅꯤ ꯑꯣꯖꯥ
ꯍꯥ
ꯑꯣꯖꯥꯅꯦ
ꯑꯣ ꯑꯩ ꯏꯌꯥ ꯑꯗꯨꯗꯤ ꯏꯄꯥꯉꯣꯟꯗ ꯑꯩꯉꯣꯟꯗ ꯇꯝꯕꯤꯌꯨ ꯍꯥꯏꯒꯗꯕꯅꯤꯅꯦ
ꯑ ꯃꯥꯅ ꯁꯥꯔꯇꯤꯐꯤꯀꯦꯠ ꯄꯤꯒꯗꯧꯕꯁꯨ ꯅꯠꯇꯦ
ꯑ ꯁꯔꯇꯤꯐꯤꯀꯦꯠ ꯑꯁ ꯈꯪꯗꯦꯗ ꯍꯧꯖꯤꯛꯀꯥꯟ ꯁꯔꯇꯤꯐꯤꯀꯦꯠ ꯈꯛꯇ ꯈꯜꯂꯦ
ꯑꯗꯨꯅꯦ ꯁꯥꯔꯇꯤꯐꯤꯀꯦꯠꯀꯤ ꯁꯥꯔꯇꯤꯐꯤꯀꯦꯠ ꯉꯥꯛꯇ
ꯀ꯭ꯋꯥꯂꯤꯇꯤ ꯆꯥꯗ꯭ꯔꯦ ꯑꯁ
ꯍ ꯒ꯭ꯌꯥꯟ ꯂꯧꯁꯤꯡꯁꯦ ꯆꯪꯒꯗꯧꯕꯅꯦꯕ ꯑꯗꯨ ꯃꯣꯏꯗꯤ ꯁꯥꯔꯇꯤꯐꯤꯀꯦꯠ ꯑꯣꯏꯅ ꯆꯠꯂꯦ
ꯈꯪꯗꯦꯗ ꯁ꯭ꯔꯕꯩ ꯇꯦꯔꯤꯌꯥ ꯕꯦꯔꯤꯑꯦꯠ ꯑꯩꯁꯨ ꯆꯥꯡꯉꯨ ꯌꯥꯗ꯭ꯔꯦꯅꯦ
ꯑꯗꯨꯅꯦ ꯃꯣꯏꯁꯦ ꯆꯦ ꯑꯣꯏꯅ ꯄꯥꯝꯕ ꯖꯥꯠꯅꯤ ꯒ꯭ꯌꯥꯟ ꯂꯧꯁꯤꯡ ꯄꯥꯝꯗꯕꯖꯥꯠꯅꯤ
ꯆꯦ ꯑꯣꯏꯅ ꯄꯥꯝꯕꯖꯥꯠꯅꯤ ꯍꯣꯏꯗ ꯍꯣꯏ
ꯑꯩꯁꯦ ꯑꯩꯁꯦ ꯉꯥꯡꯕ ꯌꯥꯝ ꯍꯩꯔꯝꯃꯦ ꯑꯁ ꯏꯁꯥꯅꯁꯨ ꯈꯪꯍꯧꯗꯦ
ꯑꯁ ꯑꯁ‌ ꯑꯠ ꯃꯡꯅꯤꯡꯗꯦꯗ ꯅꯪꯗꯤ
ꯅꯨꯡꯉꯥꯏꯇ꯭ꯔꯣ ꯁꯤꯅ
ꯅꯨꯡꯉꯥꯏ ꯅꯨꯡꯉꯥꯏꯗ
ꯑꯗꯨꯅꯦ
ꯑꯁ ꯑꯩꯈꯣꯏ ꯆꯤꯡꯗ ꯂꯩꯕ ꯅꯨꯡꯉꯥꯏꯇꯦ ꯑꯁ ꯁꯥꯃꯟꯕꯒꯤ
ꯅꯨꯡꯉꯥꯏꯇꯦꯗꯣ ꯑꯩ ꯅꯥꯛꯇ ꯂꯥꯛꯀꯦꯔꯣ
ꯑꯩ ꯂꯥꯛꯅꯤꯡꯗꯦ ꯇꯜꯂꯦ ꯇꯜꯂꯦ
ꯀꯔꯤꯒꯤ
ꯑꯩꯁ ꯀꯤꯌꯦ ꯑꯩ ꯅꯨꯄꯤꯕꯨ ꯀꯤꯌꯦ
ꯀꯗꯧꯕꯖꯨ ꯅꯠꯇꯦ
ꯑꯩ ꯅꯨꯄꯤꯕꯨ ꯀꯤꯔꯦ
ꯀꯩꯒꯤ ꯀꯤꯕ
ꯏꯆꯦꯁꯤꯡꯖꯨ ꯂꯩꯌꯦ ꯏꯆꯦꯁꯤꯡꯅꯀꯣ ꯑꯁ ꯑꯩ ꯑꯉꯥꯡ ꯑꯣꯏꯔꯣꯝꯗꯥꯏꯗ ꯑꯁ ꯐꯨꯕꯁꯦꯀꯣ
ꯑꯗꯨꯕꯨꯗꯤ ꯅꯆꯤꯟ ꯅꯅꯥꯎ ꯑꯣꯏꯕꯩꯅꯤꯅ ꯑꯩꯁꯨ ꯏꯅꯥꯎ ꯅꯨꯄꯥꯗꯣ ꯑꯗꯨꯝ ꯐꯨꯑꯦꯅ
ꯏ ꯏ ꯏ
ꯑꯣ ꯍꯥꯏꯕ꯭ꯔꯣ
ꯍꯥꯥ
ꯅꯪꯁꯨ ꯐꯨꯕ ꯍꯩꯕ꯭ꯔꯣ
ꯍꯩꯌꯦꯟꯅ ꯐꯨꯕꯗ ꯅꯝꯕ꯭ꯔ ꯋꯥꯟꯅꯦ
ꯑꯦꯁ ꯑꯦꯜ ꯅꯥꯔꯝꯃꯣꯏꯗ
ꯂꯥꯎꯑꯣꯅꯦ
ꯏꯌꯥ
ꯐꯨꯕꯤꯒꯦ ꯂꯥꯛꯑꯣ
ꯑꯥꯏ ꯀꯤꯑꯣꯑꯦ
ꯀꯤꯗ꯭ꯔꯗꯤ ꯂꯥꯛꯑꯣꯅ
ꯑꯩ ꯑꯁ ꯂꯝꯕꯤ ꯆꯠꯅꯉꯥꯏ ꯋꯥꯔꯤꯁꯦ ꯑꯁ ꯍꯩꯗꯧꯒ꯭ꯔꯝꯅꯣ ꯚꯥꯏ ꯄꯩꯁꯥ ꯂꯩꯇꯦ
ꯌꯥꯔꯦꯗ ꯂꯥꯛꯀꯅꯨ
ꯂꯥꯛꯀꯅꯨ ꯍꯥꯏ
ꯑꯁꯦꯡꯕ ꯑꯁ ꯑꯩꯈꯣꯏ ꯆꯤꯡꯗ ꯂꯩꯕꯁꯤꯡꯁꯦ ꯄꯩꯁꯥ ꯂꯩꯇ꯭ꯔꯦ
ꯑꯩꯁꯨ ꯆꯤꯡꯗ ꯂꯩꯌꯦꯅ
ꯗꯦꯠ ꯅꯪ ꯇꯝꯄꯥꯛꯇ ꯂꯩ ꯍꯥꯏꯔꯒ
ꯍꯧꯖꯤꯛ ꯍꯧꯖꯤꯛꯄꯨꯗꯤ ꯇꯝꯄꯥꯛꯇ ꯇꯩꯅ ꯑꯗꯣ ꯑꯩꯒꯤꯁꯨ ꯆꯤꯡꯃꯤꯅꯦꯅ
ꯑꯗꯨ ꯑꯗꯨꯕꯨꯁꯨ ꯅꯪ ꯅꯣꯏ ꯇꯝꯄꯥꯛꯗ ꯂꯩꯔꯗꯤ ꯀꯔꯤ ꯍꯥꯏꯁꯤꯔꯥ ꯍꯤꯌꯦ
ꯇꯝꯄꯥꯛ ꯃꯤ
ꯑꯗꯨꯝ ꯇꯝꯄꯥꯛꯗ ꯂꯩꯕꯖꯤꯡꯗꯤ ꯇꯝꯄꯥꯛꯅꯤꯅ
ꯇꯝꯄꯥꯛ ꯃꯤ
ꯑꯩꯈꯣꯏ ꯆꯤꯡꯗ ꯂꯩꯕꯁꯤꯡꯗꯤ ꯍꯧꯖꯤꯛ ꯑꫭꯝ ꯄꯣꯠꯁꯨ ꯌꯣꯟꯕ ꯌꯥꯗꯦ꯫ ꯈꯪꯏꯅ ꯅꯪꯁꯨ꯫
ꯑꯍꯣꯏꯅꯦ ꯈꯪꯉꯤꯅꯦ꯫
ꯑꯗꯨꯝ ꯌꯨꯝꯗ ꯂꯥꯩꯑꯦ ꯑꯁ ꯇꯨꯝꯕ ꯆꯥꯕ ꯊꯛꯄ꯫ ꯌꯥꯗ꯭ꯔꯦ꯫
ꯊꯕꯛꯁꯨ ꯊꯕꯛꯁꯨ
ꯀꯔꯤ ꯊꯕꯛ꯫ ꯅꯪ ꯊꯕꯛ ꯁꯨꯕ꯭ꯔꯣ ꯑꯩ ꯅꯪ ꯊꯕꯛ ꯅꯪ ꯆꯥꯛꯀꯨꯝꯕꯗꯤ ꯊꯣꯡꯕ ꯍꯩꯕ꯭ꯔꯣ꯫
ꯍꯩꯌꯦꯅ ꯑꯗꯨꯃꯛꯇꯤ꯫
ꯑꯦ ꯅꯨꯄꯤ ꯅꯨꯄꯤ ꯆꯥꯛ ꯊꯣꯡꯕ ꯐꯥꯎ ꯍꯥꯏꯗꯕ ꯂꯩꯌꯦ ꯀꯔꯤ꯫
ꯑꯗꯨ ꯀꯔꯤ ꯀꯥꯏꯔꯒꯦ ꯃꯋꯥꯅ ꯊꯣꯡꯕꯤꯔ ꯂꯣꯏꯔꯦ ꯀꯩꯅꯣ꯫
ꯎꯝ ꯑꯗꯨꯒꯨꯝꯕ ꯅꯨꯄꯤꯗꯨꯗꯤ ꯏꯁ꯫
ꯑꯩꯁꯨ ꯏꯋꯥꯗ ꯊꯣꯡꯍꯟꯒꯅꯤ ꯑꯩ ꯊꯣꯡꯕ ꯍꯩꯔꯁꯨ꯫
ꯑꯌꯥ ꯋꯥꯔꯤꯔꯤꯗꯤ꯫
ꯑꯩꯅ ꯃꯔꯛ ꯃꯔꯛꯇ ꯊꯣꯡꯉꯒ ꯂꯣꯏꯔꯦ ꯃꯥꯅ ꯅꯨꯡꯇꯤꯒꯤ ꯊꯣꯡꯕꯤꯔꯒ꯫
ꯑꯁ ꯂꯣꯏꯔꯦ ꯏꯃꯥꯗꯤ ꯏꯃꯥꯗꯤ ꯆꯤꯡꯗ ꯂꯩꯕ꯭ꯔꯣ꯫
ꯍꯣꯏ꯫
ꯑꯣ ꯏꯆꯤꯟ ꯏꯅꯥꯎ ꯃꯆꯤꯟ ꯅꯅꯥꯎ ꯀꯌꯥ ꯂꯏꯕ꯭ꯔꯣ ꯅꯪ꯫
ꯀꯨꯟꯊ꯭ꯔꯥꯃꯨꯛ ꯁꯨꯑꯦ꯫
ꯑꯥꯁ꯫
ꯑꯩ ꯁꯤꯔꯅꯤ ꯕꯥꯏ ꯎꯄꯥꯏ ꯂꯩꯇ꯭ꯔꯦ ꯑ꯫
ꯀꯨꯟꯊ꯭ꯔꯥꯗꯣ ꯇꯔꯥꯃꯉꯥꯅ ꯗꯤꯚꯥꯏꯠ ꯇꯧꯑꯣ꯫
ꯃꯦꯊꯁꯀꯤ ꯐꫭꯔꯝꯂꯥ
ꯍꯥꯏꯕ꯭ꯔꯥ ꯌꯦꯡ
ꯋꯥꯔꯤꯗꯤ ꯉꯗ꯭ꯔꯗ ꯄꫭꯏꯟ ꯂꯥꯛꯀꯅꯤꯅꯦ꯫
ꯂꯥꯛꯑꫭꯏ꯫ ꯑꯌꯥ ꯗꯥꯏꯔꯦꯛ ꯇꯥꯕ ꯑꯟꯁꯔꯗꫭ ꯀꯔꯤ꯫
ꯈꯪꯉꯤꯗ꯫
ꯅ ꯅꯁꯤꯐꯥꯎ ꯍꯥꯏꯇ꯭ꯔꯗꯤ ꯌꯥꯔꯦ ꯇꯣꯛꯑꯣ ꯅꯪ꯫ ꯂꯥꯏꯔꯤꯛ ꯇꯝꯕ ꯇꯣꯛꯑꯣ꯫
ꯑꯩ ꯃꯦꯊꯁ ꯁ꯭ꯇꯨꯗꯦꯟ ꯅꯠꯇꯦ꯫
ꯑꯗꯨꯗꯤ ꯀꯔꯤꯔꯣ꯫
ꯑꯩꯔꯣ ꯂꯧꯗꯦ꯫
ꯈꫭꯃꯥꯏ
ꯅꯠꯇꯦꯍꯦ ꯑꯔꯠꯁꯅꯦꯍꯦ꯫
ꯑꯦ ꯍꯧꯖꯤꯛ ꯃꯛ ꯂꯧꯗꯦ ꯍꯥꯏꯕ ꯁꯥꯔꯒ ꯇꯠ꯫
ꯑꯩ ꯀꯔꯤ ꯍꯥꯏꯕ꯭ꯔꯥ꯫
ꯑꯩꯅ ꯑꯥꯔꯠꯁ ꯂꯧꯕ꯭ꯔ ꯍꯥꯏꯔꯒ ꯍꯥ
ꯑꯣ ꯑꯩ ꯑꯩ ꯅꯪ ꯃꯦꯠꯁ ꯂꯧꯕ꯭ꯔ ꯍꯥꯏꯕ ꯇꯥꯕ꯫
ꯅꯪ ꯍꯥꯕꯅꯦ ꯑꯩꯗꯤ ꯃꯦꯊꯁ ꯂꯧꯗꯦ ꯍꯥꯏꯔꯕꯗꯨꯗꯤ ꯅꯪꯅ꯫
ꯎꯝ ꯑꯩꯅ ꯍꯥꯏꯗꯤ ꯑꯩ ꯑꯥꯔꯠꯁꯅꯤ ꯑꯥꯔꯁ ꯁ꯭ꯇꯨꯗꯦꯟꯕꯨ ꯃꯦꯊꯁ ꯐꫭꯔꯝꯂꯥ ꯍꯪꯉꯗꯤ ꯈꯪꯉꯣꯏꯅꯦ꯫
ꯑꯗꯨ ꯏꯂꯥꯏ ꯂꯥꯏꯕꯁꯤꯕꯨ꯫
ꯃꯦꯠꯁ ꯇꯝꯗ꯭ꯔꯁꯨ ꯍꯩꯒꯗꯧꯕ ꯑꯪꯀꯁꯤꯕꯨ꯫
ꯅꯪꯗꯤ ꯁꯥꯏꯟꯁꯂ ꯑꯔꯁꯂ
ꯅꯠꯇꯦ ꯀꯨꯟꯊ꯭ꯔꯥꯗꯣ ꯇꯔꯥꯃꯨꯉꯥꯟꯅ ꯗꯤꯚꯥꯏꯠ ꯇꯧꯔꯗꯤ ꯑꯅꯤ ꯇꯥꯗ꯭ꯔꯣ
ꯑꯅꯤ ꯈꯛꯇ
ꯑꯩꯒ ꯏꯅꯥꯎ ꯅꯨꯄꯥ ꯈꯛꯇ ꯑꯗꯨꯗꯤ ꯕꯥꯅꯤ ꯑꯅꯤ
ꯑꯍ ꯁꯦꯝꯕ꯭ꯔꯣ ꯀꯟꯇ꯭ꯔꯣ
ꯅꯣꯏꯗꯤ ꯀꯌꯥꯔꯣ ꯇꯔꯥꯃꯉꯥꯒ ꯁꯨꯕ꯭ꯔꯣ
ꯀꯨꯟ
ꯀꯨꯟꯃꯣꯛ ꯑꯁ ꯌꯥꯝꯗꯦꯗ
ꯌꯥꯗꯦ ꯏ
ꯍꯨ ꯍꯨ ꯍꯨ
ꯀꯟꯕꯨꯨ ꯑꯁ ꯆꯂꯃꯣꯟꯕꯥꯎ ꯀꯨꯗ ꯁꯂꯣꯃꯣꯟ ꯆꯂꯣ ꯃꯣꯏ ꯅꯆꯥ ꯀꯩꯌꯥꯜ ꯂꯩꯕ꯭ꯔꯥ ꯀꯣ ꯅꯪ ꯈꯪꯕ꯭ꯔꯣ
ꯈꯪꯗꯦꯗ ꯎꯝ
ꯔꯤꯀꯣꯔꯠꯅꯤꯅꯦ